ꯑꯣ ꯇꯥꯏꯌꯦ ꯇꯥꯏꯌꯦ
ꯐꯖꯅ ꯇꯥꯕ꯭ꯔꯣ
ꯍꯣꯏ ꯐꯖꯅ ꯇꯥꯔꯦ ꯍꯧꯖꯤꯛꯇꯤ
ꯅꯊꯟꯗ ꯂꯩꯕ꯭ꯔꯥ
ꯑꯣ ꯑꯩꯈꯣꯏꯗꯤ ꯏꯊꯟꯗ ꯂꯩꯖꯔꯦ
ꯅꯋꯥ ꯂꯩꯇꯕ꯭ꯔꯣ ꯅꯋꯥ ꯀꯗꯥꯏ ꯆꯠꯈ꯭ꯔꯦ
ꯊꯕꯛ ꯆꯠꯈ꯭ꯔꯦ ꯃꯥꯗꯤ ꯊꯕꯛ
ꯀꯔꯤ ꯊꯕꯛ ꯇꯧꯕ꯭ꯔꯥꯅꯦ
ꯕꯦꯡꯗꯅꯦ ꯑꯥ ꯀꯩꯅꯣ ꯑꯣꯖꯥ ꯑꯣꯖꯥ ꯇꯧꯕꯅꯤ ꯑꯣꯖꯥ ꯇꯧꯕꯅꯤ
ꯑꯁꯤ ꯑꯁꯤꯒꯤ ꯎꯖꯥꯔꯥ
ꯍꯣꯏ ꯑꯁꯤꯒꯤ ꯑꯣꯖꯥꯅꯤ ꯑꯩꯈꯣꯏꯅ ꯇꯝꯕꯗꯨꯒꯤ ꯅꯤꯇꯤꯒꯤ ꯊꯦꯡꯅꯕꯅꯤꯗ ꯑꯩꯈꯣꯏꯅ ꯍꯣꯏ ꯐꯩ ꯍꯥꯏꯕ ꯇꯥꯔꯦ
ꯅꯪꯒꯤ ꯅꯋꯥꯗꯤ ꯁꯤꯗ ꯑꯣꯖꯥꯁꯨ ꯇꯧꯕ ꯅꯪꯅ ꯁꯥꯠꯇ꯭ꯔꯥꯃꯨꯛ ꯇꯧꯕ ꯑꯁ ꯌꯥꯝ ꯐꯩ
ꯌꯥꯝ ꯅꯨꯡꯉꯥꯏ ꯈ꯭ꯔꯖꯠꯅꯤꯗ ꯇꯥꯛꯄ ꯃꯇꯝꯗꯗꯤ
ꯌꯥꯝ ꯐꯌꯦ ꯑꯗꯣ ꯍꯣꯔꯦꯟ ꯑ ꯃꯄꯥꯟ ꯊꯣꯛꯁꯦ ꯍꯥꯏꯕꯗꯣ ꯄꯨꯡ ꯀꯌꯥꯗ ꯊꯣꯛꯅꯤ ꯑꯁ ꯊꯣꯛꯅꯤ ꯍꯥꯏꯗꯤ ꯇꯜꯂꯦꯗ ꯑꯩ ꯑꯁꯦꯡꯕ
ꯑꯩꯁꯨ ꯑꯁꯦꯡꯕ ꯇꯟꯕꯅꯦ ꯈꯪꯕ꯭ꯔꯥ ꯑꯩꯅ ꯏꯃꯥꯟꯅꯕꯤ ꯑꯃꯗ ꯍꯪꯉꯤꯕꯀꯣ
ꯎꯝ
ꯏꯃꯥꯟꯅꯕꯤ ꯑꯃꯗ ꯍꯥꯡꯂꯒ ꯃꯥꯅ ꯄꯨꯡ ꯃꯉꯥꯒ ꯃꯉꯥ ꯇꯪꯈꯥꯏ ꯅꯠꯇ꯭ꯔꯗꯤ ꯇꯔꯨꯛ ꯑꯗꯨ ꯃꯇꯝꯗ ꯑꯩ ꯂꯧꯕ ꯂꯥꯛꯀꯦ ꯍꯥꯏꯕꯅꯤ ꯃꯥꯅ ꯏꯕꯥꯅꯤꯕꯨ
ꯑꯣ ꯑꯣ ꯁꯤ ꯈꯔ ꯎꯝ ꯋꯥ ꯉꯥꯡꯕꯗ ꯇꯦ ꯇꯦ ꯇꯦꯠ ꯇꯧꯕ ꯅꯨꯄꯤꯗꯨꯔꯥ
ꯑꯧ ꯑꯧ ꯁꯨꯃꯥꯏꯅ ꯇꯧꯕ ꯅꯨꯄꯤꯗꯣ ꯑꯁꯤꯅꯗꯤ ꯃꯤꯗꯤ ꯄꯩꯁꯥ ꯌꯥꯝ ꯄꯥꯏꯕꯅꯤꯅꯀꯣ ꯏꯅꯥꯛꯁꯨ ꯈꯨꯟꯕꯅꯤꯅ ꯃꯥꯒꯤ ꯃꯋꯥꯒꯤꯁꯨ
ꯃꯤꯗꯤ ꯂꯨꯄꯥ ꯆꯥꯝꯃ ꯀꯥꯞꯄꯤꯈ꯭ꯔꯕꯅꯤ ꯃꯤꯗꯤ
ꯃꯋꯥꯒꯤ
ꯑꯥꯎ
ꯃꯋꯥꯒꯤ ꯆꯥꯝꯃ ꯀꯥꯞꯄꯤꯕ
ꯍꯣꯏ ꯑꯗꯨꯒꯤꯅꯤ ꯏꯕꯥꯅꯤ ꯍꯣꯔꯦꯟ ꯆꯥꯕ ꯐꯪꯉꯔꯣꯏ ꯆꯥꯄꯣꯠ
ꯑꯦ ꯑꯦ ꯑꯦ ꯀꯔꯤꯒꯤ ꯀꯥꯞꯄꯤꯕꯅꯦ ꯃꯋꯥꯒꯤ
ꯃꯉꯣꯟꯗ ꯊꯥꯔꯛꯑꯣ ꯍꯌꯦꯡ ꯑꯗꯣ ꯃꯥ ꯊꯥꯔꯛꯄ ꯁꯥꯔꯒ ꯑꯃꯨꯛꯀ ꯃꯋꯥꯗ ꯑꯩꯒꯤ ꯇꯤꯀꯤ ꯇꯧꯕꯅꯦ ꯁꯨꯃꯥꯏꯟ ꯍꯥꯏꯕ ꯁꯥꯕ ꯑꯃꯨꯛꯀ
ꯏꯁ ꯏꯁ ꯏꯁ ꯏꯁ
ꯃꯤꯗꯤ ꯎꯝ ꯅꯨꯡꯉꯥꯏꯔꯦꯅꯦ ꯃꯣꯏ ꯃꯣ ꯃꯋꯥ ꯂꯩꯕꯁꯦ ꯑꯩꯈꯣꯏ ꯂꯩꯔꯤꯕꯁꯤꯡꯒꯤꯅꯦ ꯃꯥ ꯂꯨꯕꯁꯦ
ꯎꯝ
ꯅꯪꯁꯨ ꯅꯋꯥ ꯂꯩꯌꯦ ꯍꯥꯏꯗꯥꯏꯅꯦ
ꯂ ꯩꯇꯦꯍꯦ
ꯑꯩꯅ ꯑꯃ ꯊꯤꯕꯤꯒꯅꯤ ꯍꯥꯏꯔꯒ ꯑꯩꯈꯣꯏ ꯑꯥꯗ ꯀꯣꯏꯕ ꯆꯠꯄ ꯃꯇꯝꯗ ꯍꯣꯔꯦꯟ ꯑ ꯍꯌꯦꯡ ꯑꯩꯈꯣꯏ ꯀꯩꯅꯣ ꯄꯨꯔꯥ ꯈꯔ ꯂꯣꯏꯕ ꯃꯇꯝꯗ ꯀꯣꯏꯅꯕ ꯆꯠꯄ ꯅꯨꯃꯤꯠꯇ ꯑꯩꯅ ꯑꯃ ꯊꯤꯕꯤꯒꯅꯤ ꯅꯪꯒꯤ
ꯑꯁ ꯇꯜꯂꯦ ꯄꯥꯝꯗꯦ
ꯍꯨꯝ ꯍꯨꯝ ꯅꯪ ꯄꯥꯝꯗꯦ ꯍꯩꯒꯅꯤ
ꯅꯪꯒꯤꯗꯣ ꯍꯥꯟꯅ ꯇꯧꯈ꯭ꯔꯁꯦ ꯎꯝ ꯁꯦꯝꯅꯤꯉꯥꯏꯗꯣ ꯅꯪꯒꯤꯗꯣ ꯉꯔꯥꯡꯒꯤꯗꯣ ꯑꯗꯨꯝ ꯐꯅꯤꯉꯩ ꯍꯥꯟꯅ ꯁꯦꯝꯈ꯭ꯔꯁꯦ ꯀꯥꯟꯅꯗꯦ
ꯑꯃꯨꯛꯀ ꯍꯣꯔꯦꯟ ꯇꯧꯒꯗꯕ꯭ꯔꯣ ꯑꯩ ꯏꯀꯥꯈ꯭ꯔꯦꯗ ꯅꯣꯛꯅꯤꯡꯕꯅ ꯁꯤꯔꯅꯤ
ꯎꯝ ꯅꯣꯛꯅꯤꯡꯗꯦ ꯅꯨꯡꯉꯥꯏꯌꯦ
ꯅꯣꯏꯗꯤ ꯅꯨꯡꯉꯥꯏꯔꯝꯅꯤ ꯑꯩꯗꯤ ꯁꯤꯒꯦ ꯁꯤꯒꯦ ꯇꯧꯔꯦ ꯏꯕꯦꯝꯃ
ꯑꯩꯗꯤ ꯑꯩꯒꯤ ꯃꯤꯡ ꯑꯩꯒꯤ ꯑꯩꯒꯤ ꯃꯤꯡꯅꯦ ꯑꯩꯒꯤ ꯂꯣꯏ ꯀꯩꯅꯣꯒ ꯀꯩꯅꯣ ꯇꯧꯕꯒꯤ ꯉꯔꯥꯡꯗꯒꯤ ꯍꯅꯣ ꯅꯣꯛꯅꯤꯡꯗ꯭ꯔꯥ ꯑꯩꯒꯤ ꯃꯤꯡ ꯑ ꯑꯩꯅ ꯊꯥꯔꯒ ꯅꯪ ꯀ꯭ꯔꯝꯃꯥꯏ ꯑꯩꯒꯤ ꯃꯤꯡ ꯈꯪꯕ꯭ꯔꯥ ꯑꯃꯨꯀ ꯍꯪꯕꯗꯣ ꯑꯩ ꯅꯣꯛꯅꯤꯡꯕꯅ ꯁꯤꯔꯦ ꯑꯗꯣ ꯃꯥꯁꯨ ꯅꯪꯒꯤ ꯃꯤꯡꯁꯤꯗ ꯊꯥꯏꯗꯨꯗꯤ ꯍꯥꯏꯗ꯭ꯔꯒ ꯍꯦꯛ ꯀꯩꯅꯣ ꯀꯩꯅꯣ ꯇꯧꯕꯅꯤ ꯑꯃꯨꯛꯀ ꯍꯥꯏꯕꯗꯣ ꯑꯩ ꯅꯣꯛꯅꯤꯡꯕꯗꯣ
ꯑꯥ
ꯐꯥꯕꯗꯤ ꯌꯥꯝ ꯅꯨꯡꯉꯥꯏꯌꯦ ꯃꯥꯁꯦ ꯌꯥꯝ ꯃꯤ ꯌꯥꯝ ꯐꯥꯏꯌꯦ
ꯍꯣꯏ ꯐꯩꯌꯦꯕ ꯑꯗꯨꯝ ꯌꯥꯑꯦꯕ ꯃꯥꯁꯨ ꯃꯥꯒꯤ ꯃꯥ ꯃꯇꯨ ꯂꯩꯇꯦ ꯍꯥꯏꯕꯗꯨꯗꯤ
ꯑꯣ ꯑꯩꯗꯤ ꯑꯗꯨꯝꯕꯒꯤ ꯃꯥꯒꯤ ꯃꯤꯡꯗꯣ ꯑꯃꯨꯛꯀꯥ ꯍꯣꯡꯈ꯭ꯔꯕꯅꯦ ꯈꯪꯕ꯭ꯔꯥ ꯅꯍꯥꯟꯗꯤ ꯀꯩꯅꯣ ꯑꯃ ꯍꯥꯞꯔꯒ ꯃꯥꯒꯤ ꯎꯝ ꯁꯒꯥꯏꯒꯤ ꯃꯤ ꯍꯥꯞꯄꯦꯀꯣ
ꯑꯥ
ꯑꯗꯨ ꯉꯁꯤꯗꯤ ꯑꯃꯨꯛꯀ ꯀꯩꯅꯣ ꯍꯣꯡꯈ꯭ꯔꯕꯅꯤ ꯃꯥꯒꯤ ꯑꯇꯦꯟꯕ ꯃꯤꯡ ꯂꯩꯕꯗꯣ ꯈꯪꯉꯤ ꯑꯣ
ꯑꯥꯎ ꯑꯥꯎ
ꯑꯗꯨꯗꯣ ꯑꯃꯨꯛꯀ ꯍꯥꯞꯈ꯭ꯔꯕꯅꯤ ꯈꯪꯕ꯭ꯔꯥ
ꯑꯩꯁ
ꯑꯃꯨꯛꯀ ꯍꯥꯞꯄ ꯁꯥꯕꯅꯤꯗ
ꯎꯝ ꯅꯪꯕꯨ ꯈꯪꯅꯤꯡꯉꯥꯏ ꯊꯝꯕꯅꯦ ꯅꯪꯕꯨ ꯈꯪꯅꯤꯡꯉꯥꯏ ꯊꯝꯕꯅꯦ
ꯍꯣꯏ ꯑꯗꯨ ꯑꯣꯏꯔꯁꯨ ꯃꯥꯒꯤ ꯃꯃꯤꯡ ꯑꯁꯪꯕꯗꯤ ꯑꯩ ꯈꯪꯪꯕꯤꯗꯦ
ꯍꯣꯏ ꯑꯗꯨ ꯑꯣꯏꯔꯁꯨ ꯑꯗꯨꯝ ꯌꯥꯏꯅꯥ ꯑꯗꯨ ꯅꯃꯥꯟꯅꯕꯤ ꯅꯣꯏꯒꯤ ꯅꯆꯦ ꯑꯃꯗꯨꯗ ꯍꯪꯉꯣ ꯍꯥꯏꯕꯗꯣ
ꯑꯁ ꯑꯩ ꯁꯤꯕ ꯇꯥꯔꯦ ꯑꯁꯤ ꯑꯩ ꯁꯤꯕ ꯇꯥꯔꯦ ꯑꯁꯤ ꯃꯥꯅ ꯈꯟꯕꯗꯤ ꯑꯩꯈꯣꯏꯁꯦ ꯐꯖꯅ ꯂꯣꯏꯅꯩꯌꯦꯅꯥ ꯈꯟꯕꯒꯤꯅꯦꯕꯀꯣ
ꯎꯝ
ꯑꯗꯨꯒꯤ ꯍꯪꯉꯁꯨ ꯌꯥꯏ ꯍꯥꯏꯕꯅꯤ ꯑꯩ ꯏꯀꯥꯏꯌꯦꯗ ꯍꯪꯅꯤꯡꯉꯥꯏ
ꯃꯤꯉꯣꯟꯗ ꯀꯅꯥꯁꯨ ꯍꯥꯏꯗꯣꯛꯀꯅꯣ ꯍꯥꯏꯕꯗꯣ ꯑꯩꯈꯣꯏꯗꯣ
ꯑꯗꯨ ꯑꯩꯈꯣꯏꯗꯤ ꯅꯣꯛꯅꯤꯡꯕꯁꯦ
ꯑꯗꯨꯒ ꯃꯥꯁꯨ ꯃꯥꯁꯨ ꯎꯝ ꯍꯥꯏꯔꯒ ꯍꯥꯏꯗꯣꯛꯀꯅꯤ ꯍꯥꯏꯕꯗꯣ ꯍꯥꯏꯗꯣꯛꯇꯧ ꯃꯥꯟꯗꯦ
ꯍꯥꯏꯗꯣꯛꯅꯤꯡꯉꯥꯏ ꯃꯟꯗꯦꯗ ꯍꯣꯏ
ꯎꯝ
ꯃꯥꯒꯤ ꯍꯩꯕ ꯍꯩꯕꯔꯒꯤ ꯃꯑꯣꯡꯗꯣ ꯎꯝ ꯃꯥꯅ ꯋꯥꯔꯤꯒꯤ ꯃꯥꯒ ꯑꯩ ꯉꯥꯡꯅꯗ꯭ꯔꯦ ꯉꯥꯡꯅꯗ꯭ꯔꯦ ꯍꯥꯏꯕ ꯁꯥꯁꯦ ꯑꯗꯨꯗꯤ ꯉꯥꯡꯅꯗ꯭ꯔꯦꯗꯅ ꯑꯃꯨꯛꯀ ꯑꯗꯨꯕꯨ ꯑꯃꯨꯛꯀ ꯉꯥꯡꯅꯥꯏꯌꯦ ꯍꯥꯏꯕ ꯇꯥꯔꯗꯤ ꯑꯃꯨꯛꯀ ꯑꯩꯅ ꯂꯣꯏ ꯍꯥꯏꯕ ꯂꯤꯗꯣꯏꯅꯤ ꯋꯥꯔꯤ
ꯍꯣꯏ ꯂꯤꯌꯣ ꯑꯗꯨꯕꯨꯗꯤ ꯀꯩꯁꯨ ꯀꯥꯏꯗꯦ
ꯅꯣꯛꯅꯤꯡꯔꯥꯛꯀꯅꯤꯕ ꯃꯥꯁꯨ ꯑꯝꯃꯨꯛꯀ
ꯎꯝ ꯑꯩꯈꯣꯏ ꯂꯣꯏꯅ ꯄꯨꯟꯅ ꯇꯧꯕꯅꯦ ꯍꯥꯏꯔꯣ
ꯑꯁ ꯏꯃꯥꯟꯅꯕꯤꯅ ꯑꯩꯒꯤ ꯍꯧꯖꯤꯛ ꯎꯝ ꯑꯩꯅ ꯃꯤꯕꯨ ꯑꯗꯨꯝ ꯉꯥꯡꯅꯕ ꯄꯥꯎ ꯐꯥꯎꯅꯕꯒꯨꯝꯕꯗꯣ
ꯎꯝ
ꯏꯃꯥꯟꯅꯕꯤꯒꯤ ꯀꯩꯅꯣꯗꯒꯤ ꯑꯩꯁꯦ ꯑꯗꯨꯝ ꯇꯧꯕꯅꯦꯕ ꯑꯩꯒꯤꯗꯤ ꯑꯁꯦꯡꯕꯗꯗꯤ ꯑꯩ ꯇꯧꯗꯦꯕ
ꯑꯣ
ꯑꯩꯒꯤꯗꯣ ꯀꯩꯅꯣꯗꯣ ꯁꯦꯝꯕ ꯈꯔ ꯋꯥꯕꯒꯤ
ꯅꯪꯒꯤ ꯑ ꯅꯪꯒꯤ ꯀꯩꯅꯣ ꯂꯩꯃꯤꯟꯅꯕ ꯅꯨꯄꯤꯗꯨꯗꯤ ꯀꯗꯥꯏꯗ ꯆꯠꯈ꯭ꯔꯦ
ꯃꯔꯨꯞ ꯈꯣꯏꯒꯤ ꯀꯩꯅꯣꯗ ꯆꯠꯈ꯭ꯔꯕꯅꯦ ꯀꯣꯏꯕ
ꯑꯣ ꯃꯥꯁꯨ ꯌꯥꯝ ꯆ ꯃꯥꯗꯣ ꯉꯁꯤ ꯇꯂꯣꯞ ꯐꯪꯉꯦ ꯍꯥꯏꯕ꯭ꯔꯥ
ꯐꯪꯕꯅꯦ ꯐꯪꯕꯅꯦ
ꯑꯣ
ꯃꯤꯒꯤꯗꯤ ꯑꯃ ꯍꯦꯟꯕꯅꯦ
ꯑꯁ ꯌꯥꯝ ꯐꯩꯅ ꯑꯦ ꯑꯗꯨꯗꯤ ꯀꯩꯅꯣꯗꯣ ꯑ ꯍꯧꯖꯤꯛ ꯕꯣꯜ ꯁꯥꯟꯅꯕꯗꯣ ꯑꯗꯨ ꯑꯗꯨ ꯑꯥ
ꯀꯥꯔꯗꯤ ꯇꯧꯕꯤꯒꯦ ꯍꯥꯏꯕꯅꯦ
ꯑꯁ ꯌꯥꯝ ꯐꯩꯅꯦ ꯃꯣꯏꯗꯤ ꯌꯥꯝ ꯆꯪꯕꯗꯣ ꯎꯝ ꯌꯥꯝ ꯅꯨꯡꯉꯥꯏꯔꯝ ꯅꯤꯗꯥꯝ
ꯅꯨꯡꯉꯥꯏꯕꯅꯦ ꯃꯤꯗꯤ ꯏꯊꯟꯇ ꯉꯥꯏꯔꯦ ꯅꯨꯡꯉꯥꯏꯇꯕꯁꯦ
ꯑꯩꯁꯨꯅꯦ ꯀꯔꯤꯔꯥ ꯈꯣꯏꯑꯅꯤꯅꯦ ꯅꯨꯡꯉꯥꯏꯇꯕꯁꯦ
ꯁꯤꯕ ꯇꯥꯔꯦ ꯑꯩꯈꯣꯏꯗꯤ
ꯑꯩꯅ ꯍꯥꯏꯕꯗꯤ ꯀꯩꯅꯣꯗ ꯑꯥ ꯑꯁ ꯍꯣꯔꯦꯟꯅ ꯍꯥꯏꯈ꯭ꯔꯒꯦ ꯀꯔꯤ ꯋꯥꯔꯤ
ꯑꯗꯣ ꯍꯣꯔꯦꯟ ꯍꯣꯔꯦꯟ ꯑꯍꯤꯡ ꯑꯩꯈꯣꯏ ꯑꯃꯨꯛꯀ ꯋꯥꯔꯤ ꯁꯥꯒꯗꯕ꯭ꯔꯣ ꯄꯥꯎ ꯐꯥꯎꯅꯒꯗꯕ꯭ꯔꯣꯅꯦ
ꯇꯧꯁꯦꯅꯥ ꯇꯧꯅꯤꯡꯗ꯭ꯔꯕ꯭ꯔ ꯅꯪ ꯅꯨꯡꯉꯥꯏꯔꯤꯗꯨꯗꯤ
ꯇꯧꯕꯗꯤ ꯌꯥꯏꯕ ꯂꯥꯁꯇ ꯃꯥꯅ ꯀꯔꯤꯅꯣ ꯌꯥꯝ ꯍꯦꯟꯖꯤꯜꯂꯛꯑꯦ ꯍꯥꯏꯔꯒ ꯃꯥ ꯏꯀꯥꯏꯔꯒ ꯂꯥꯁꯇ ꯑꯩꯕꯨ ꯀꯩꯅꯣ ꯊꯝꯕꯤꯔꯗꯤ ꯑꯗꯨꯒ ꯎꯝ ꯂꯥꯏ ꯈꯨꯔꯨꯝꯅꯤꯡꯉꯁꯨ ꯆꯠꯇ꯭ꯔꯗꯤ ꯑꯩ ꯃꯥꯡꯖꯔꯦꯗꯅ ꯃꯪꯕꯗꯤ
ꯑꯁ ꯀꯔꯤꯅꯣꯅꯦ ꯑꯁꯤꯅ ꯍꯣꯔꯦꯟ ꯑꯗꯨꯃꯥꯏꯟ ꯍꯥꯏꯔꯅꯤꯕ ꯀꯔꯤ ꯇꯧ ꯀꯩ ꯀꯩꯗꯧꯔꯤꯒꯦ ꯑꯗꯨꯃꯥꯏ ꯍꯥꯏꯔꯒ ꯎꯝ ꯀꯩꯁꯨ ꯀꯩꯁꯨ ꯇꯧꯗꯦ ꯑꯗꯨꯝ ꯍꯥꯏ ꯍꯥꯏꯔꯗꯤ ꯍꯌꯦꯡ ꯎꯝ ꯅꯪꯅ ꯂꯥꯏ ꯈꯨꯔꯨꯝꯅꯤꯉꯥꯏ ꯆꯠꯀꯗ꯭ꯔꯥ ꯍꯣꯏ ꯍꯥꯏꯔꯗꯤ ꯆꯃꯤꯟꯅꯁꯦ
ꯅꯪ ꯆꯩ ꯆꯥꯅꯤꯡꯕ꯭ꯔꯣ ꯀꯔꯤꯒꯤ ꯑꯃꯗꯣ ꯍꯥꯏꯗꯣꯛꯄ꯭ꯔꯥ
ꯀꯔꯤꯔꯣ
ꯒꯥꯔꯤ ꯍꯥꯏꯌꯣ
ꯑꯣ
ꯍꯣꯏ ꯑꯗꯨꯗ ꯇꯧꯃꯤꯟꯅꯁꯤ ꯍꯥꯏꯔꯒ ꯂꯣꯏꯔꯦ ꯅꯍꯥꯟꯗꯣ ꯑꯩꯗꯣ ꯃꯥꯕꯨ ꯀꯣꯏꯊꯤ ꯊꯤꯕꯅꯦꯕꯀꯣ ꯑꯗꯨ ꯃꯇꯝꯗꯗꯣ ꯑꯗꯣ ꯏꯃꯥꯟꯕꯤ ꯑꯃꯅ ꯃꯥ ꯂꯩꯕꯅꯦ ꯂꯩꯕꯅꯦꯕ ꯑꯩꯗꯣ ꯊꯤꯌꯣꯔꯛꯑꯒ ꯃꯥꯁꯤꯅ ꯂꯣꯏ ꯑꯃꯨꯕ ꯍꯥꯞꯂꯒ ꯂꯦꯞꯂꯝꯃꯥ ꯑꯁ ꯌꯥꯝ ꯐꯖꯕꯅꯤ ꯑꯩ ꯑꯗꯨꯒꯁꯨ ꯑꯩꯁꯦ ꯈꯪꯗꯕ ꯇꯣꯛꯈ꯭ꯔꯦ ꯑꯗꯣ ꯑꯃꯨꯛ ꯑꯩꯈꯣꯏ ꯑꯃꯨꯛ ꯍꯜꯂꯛꯑꯦꯀꯣ ꯂꯣꯏꯕ ꯃꯇꯝꯗ
ꯎꯝ
ꯑꯗꯨ ꯃꯇꯥꯡꯁꯨ ꯃꯥꯁꯦ ꯑꯃꯨꯛꯀ ꯃꯇꯥꯏꯗ ꯍꯧꯖꯤꯛꯇꯤ ꯃꯥꯒꯤ ꯀꯩꯅꯣ ꯂꯦꯞꯐꯝꯁꯦ ꯑꯃꯨꯛ ꯀ ꯍꯣꯡꯈ꯭ꯔꯦꯕ ꯃꯇꯥꯏꯗ ꯑꯃꯨꯛꯀ ꯂꯦꯞꯂꯝꯕ ꯑꯩꯗꯤ ꯈꯪꯗ꯭ꯔꯕ ꯁꯨꯋꯥꯏ ꯑꯗꯨꯝ ꯌꯦꯡꯉꯛꯄ ꯑꯗꯣ ꯃꯥꯁꯤ ꯌꯦꯡꯉꯒ ꯂꯩꯔꯝꯕꯗꯣ ꯑꯩꯖꯨ ꯈꯪꯗꯕ ꯁꯥꯔ ꯑꯃꯨꯒ ꯁꯨꯃꯥꯏꯅ ꯇꯧ
ꯌꯥꯗꯦ ꯀꯣ ꯅꯣꯏꯅꯤꯁꯦ ꯅꯍꯥꯟꯗꯒꯤ
ꯑꯣ ꯁꯤꯗꯤ ꯑꯗꯨꯗꯒꯤꯌꯦ ꯑꯩꯁꯦ ꯄꯥꯝ ꯄꯥꯝꯕꯕꯨꯗꯤ ꯑꯗꯨꯒꯤ ꯅꯨꯃꯤꯠ ꯑꯅꯤ ꯑꯍꯨꯝ ꯃꯔꯤ ꯁꯨꯈ꯭ꯔꯦꯕ ꯑꯗꯨ ꯃꯇꯝꯗ ꯑꯃꯨꯛꯀ ꯑꯩꯈꯣꯏ ꯆꯠꯃꯤꯟꯅꯕ ꯃꯇꯝꯗ ꯁꯨꯃꯥꯏ ꯌꯦꯡꯈ꯭ꯔꯦꯗꯅ ꯑꯗꯨꯗꯨꯗꯤ ꯑꯃꯨꯛꯀ ꯍꯦꯟꯅ ꯄꯥꯝꯈ꯭ꯔꯕ ꯑꯗꯣ ꯑꯗꯨꯗꯒꯤꯗꯤ ꯀꯩꯅꯣꯗꯁꯨ ꯀꯩꯅꯣꯗꯁꯨ ꯃꯥꯅ ꯃꯩ ꯁꯥꯟꯅꯕ ꯑꯗꯨꯝ ꯂꯥꯛꯑꯦꯀꯣ
ꯎꯝ
ꯑꯗꯨꯗꯁꯨ ꯃꯥ ꯂꯥꯛꯄ ꯃꯇꯝꯗꯁꯨ ꯑꯗꯨꯝ ꯌꯦꯡꯕꯅꯦꯕ ꯑꯩꯅ ꯃꯥꯕꯨ ꯃꯥꯁꯨ ꯈꯪꯕꯅꯦꯕ
ꯌꯥꯗꯦꯀꯣ ꯁꯤꯅꯤꯁꯦ ꯃꯅꯨꯡꯗ ꯇꯧꯔꯒ ꯂꯩꯌꯦꯅꯦ
ꯑꯗꯨꯒꯤ ꯑꯩ ꯑꯩꯁꯨ ꯑꯩꯉꫭꯟꯗꯗꯤ ꯈꯔ ꯈꯜꯂꯝꯒꯅꯤ ꯑꯩꯅ ꯌꯦꯡꯕ꯭ꯔ ꯌꯨꯝ ꯃꯔꯝꯗꯤ ꯃꯥꯁꯦ ꯐꯖꯩ ꯍꯥꯏꯅ ꯌꯦꯡꯕ ꯃꯥꯒꯤ ꯈꯨꯟꯗ ꯑꯩ ꯆꯠꯅꯤꯡꯉꯥꯏ ꯇꯧꯒꯅꯤ ꯑꯩꯒꯤ ꯏꯅꯦ ꯃꯅꯥꯛꯇ ꯆꯠꯂꯒ ꯑꯩ ꯈꯔ ꯎꯝ ꯀꯩꯅꯣ ꯆꯍꯤ ꯈꯔ ꯌꯥꯝꯂꯛꯄ ꯃꯇꯝꯗ ꯆꯍꯤ ꯀꯨꯟ ꯑꯍꯨꯝꯒꯨꯝꯕ ꯁꯨꯕ ꯃꯇꯝꯗ ꯀꯨꯟꯍꯨꯝꯗꯣꯏ ꯀꯨꯟꯃꯔꯤ ꯒꯨꯝꯕ ꯁꯨꯕ ꯃꯇꯝꯗ
ꯏꯕꯥꯅꯤ ꯉꯁꯤꯗꯤ ꯑꯗꯨꯝ ꯉꯥꯡꯅꯔꯒ ꯂꯩꯁꯤꯀꯣ
ꯍꯣꯏꯅꯦ ꯍꯣꯏꯅꯦ
ꯂꯥꯏꯔꯤꯛꯁꯨ ꯄꯥꯗꯕꯅꯤꯅ ꯅꯠꯇ꯭ꯔꯗꯤ ꯀꯩꯅꯣ ꯉꯁꯤ ꯏꯕꯥꯅꯤ ꯃꯇꯝꯁꯨ ꯂꯩꯔꯔꯣꯏ ꯍꯣꯏ ꯑꯍꯤꯡ ꯐꯥꯎ ꯉꯥꯡꯅꯁꯦ ꯏꯕꯥꯟꯅꯤ ꯅꯪꯅ ꯑꯩꯉꯣꯟꯗ ꯃꯔꯤꯔꯛ
ꯍꯌꯦꯡꯅ ꯄꯥꯕ ꯍꯧꯔꯅꯤ ꯑꯦ ꯍꯌꯦꯡ ꯍꯥꯏꯌꯦ ꯅꯤꯡꯊꯧꯀꯥ ꯅꯨꯃꯤꯠꯇ
ꯅꯪꯅ ꯑꯩꯉꯣꯟꯗ ꯃꯔꯤꯔꯛ ꯌꯥꯔꯗꯤ ꯑꯩꯅ ꯑꯃꯨꯛꯀ ꯅꯪ ꯃꯔꯤꯔꯛꯅꯤꯀꯣ ꯅꯪ ꯍꯟꯅ ꯇꯧꯋꫭꯀꯣ ꯑꯩꯉꯣꯟꯗ
ꯑꯧ ꯑꯩ ꯍꯥꯟꯅ ꯎꯝ ꯑꯩ ꯍꯥꯟꯅ ꯂꯣꯏꯅ ꯇꯧꯈ꯭ꯔꯒꯦ
ꯌꯥꯏꯌꯦ ꯃꯔꯤꯔꯛ ꯌꯥꯕ ꯅꯠꯇ꯭ꯔꯣ ꯑꯗꯨꯝ ꯃꯤ ꯑꯃꯗ
ꯍꯣꯏ
ꯑꯗꯨ ꯅꯪ ꯑꯅꯤꯔꯛ ꯁꯨꯈ꯭ꯔꯦꯀꯣ ꯍꯧꯖꯤꯛꯁꯦ
ꯎꯝ ꯉꯁꯥꯏꯁꯨ ꯇꯧꯋꯦꯗꯀꯣ
ꯍꯣꯏ ꯅꯪꯒꯤ ꯍꯠ ꯅꯪꯒꯤ ꯂꯣꯏ ꯂꯣꯏꯍꯟꯈ꯭ꯔꯁꯤꯀꯣ ꯑꯗꯨꯗꯤ
ꯍꯣꯏ ꯑꯦ ꯁꯤꯗꯣ ꯍꯥꯏꯒꯅꯨ ꯍꯥꯏꯞꯅꯦ ꯑꯗꯨꯝ ꯍꯥꯏꯔꯒ ꯂꯩꯈ꯭ꯔꯦ
ꯑꯣ ꯑꯁ ꯅꯨꯡꯁꯥꯁꯦ ꯌꯥꯝ ꯀꯜꯂꯤ ꯅꯨꯡꯁꯥ ꯁꯥꯃꯟꯕꯒꯤ
ꯑꯩꯗꯤ ꯇꯜꯂꯦ ꯊꯨꯗꯦꯍꯦ ꯌꯥꯝ ꯁꯥꯕꯒꯤ ꯐꯦꯟ ꯊꯥꯔꯒ ꯐꯝꯕꯅꯦ
ꯑꯩꯗꯤ ꯑꯗꯨ ꯏꯪꯍꯟꯕꯗꯨꯁꯨ ꯊꯥꯗ꯭ꯔꯦ ꯃꯈꯣꯟ ꯀꯟꯃꯟꯕꯒꯤ
ꯑꯩꯗꯤ ꯊꯥꯏ ꯌꯥꯝ ꯇꯥꯕ꯭ꯔꯅꯦ ꯑꯩꯈꯣꯏꯒꯤ ꯐꯦꯟ
ꯇꯥꯗꯦ ꯅꯪ ꯅꯪꯒꯤ ꯀꯥꯗ ꯂꯩꯕ꯭ꯔꯣ ꯅꯠꯇ꯭ꯔꯒ ꯀꯩꯅꯣ ꯆꯥꯛꯁꯪꯗ ꯂꯩꯕ꯭ꯔꯣ
ꯆꯥꯛꯁꯪꯗ ꯂꯩꯌꯦ
ꯑꯣ ꯑꯣ ꯑꯩꯒꯤ ꯏꯋꯥꯗꯣ ꯃꯥꯅ ꯈ꯭ꯥꯋꯏꯗꯒꯤ ꯑꯍꯟꯅꯦ ꯍꯥꯏꯕꯅꯦꯕ ꯃꯥꯒꯤ ꯏꯃꯨꯡꯗ
ꯑꯣ ꯀꯅꯥꯅ ꯍꯥꯏꯕ꯭ꯔꯅꯦ
ꯑꯩꯒꯤ ꯏꯃꯥꯟꯅꯕꯤ ꯑꯃꯗꯨꯅ ꯍꯥꯏꯕꯅꯦ ꯑꯈꯣꯏꯒꯤ ꯏꯆꯦ ꯑꯃꯗꯨꯅ ꯑꯗꯨꯒ ꯃꯥꯒꯤ ꯃꯅꯥꯎꯅꯨꯄꯤꯗꯣ ꯃꯁꯛ ꯌꯥꯝ ꯐꯖꯩ ꯍꯥꯏꯕꯅꯦ ꯑꯁ ꯑꯩꯗꯤ ꯏꯀꯥꯏꯕꯅ ꯁꯤꯅꯤ
ꯑꯁ
ꯅꯆꯟꯅꯨꯄꯤꯒꯤ ꯌꯧꯗ꯭ꯔꯦ ꯍꯥꯏꯔꯗꯤ ꯃꯤꯅ ꯑꯥ
ꯃꯣꯏꯗꯣ ꯃꯤ ꯀꯌꯥꯅꯦ ꯍꯥꯏꯕ꯭ꯔ
ꯑꯅꯤ ꯑꯥ ꯑꯍꯨꯝꯅꯦ ꯍꯥꯏꯕꯅꯦ ꯑꯗꯨꯒ ꯑꯃ ꯑꯃꯨꯛꯀ ꯄꯣꯛꯑꯦ ꯍꯥꯏꯕ꯭ꯔ ꯃꯔꯤ ꯅꯠꯇ꯭ꯔꯗꯤ ꯑꯍꯨꯝ ꯑꯣꯏꯔꯝꯅꯤ ꯑꯩꯈꯣꯏꯒ ꯈꯔ ꯈꯔ ꯃꯥꯟꯅꯕ ꯃꯥꯜꯂꯦ
ꯑꯣ
ꯃꯥꯁꯨ ꯋꯥ ꯉꯥꯡꯅꯤꯡꯉꯥꯏ ꯂꯩꯇꯦꯅꯦ ꯐꯩꯌꯦ ꯑꯃꯔꯣꯝꯗ ꯑꯝ ꯃꯣꯏꯅ ꯋꯥ ꯉꯥꯡꯅꯤꯡꯉꯥꯏ ꯂꯩꯇꯕꯁꯦ
ꯎꯝ
ꯑꯇꯣꯞꯄ ꯅꯨꯄꯤꯕꯨꯁꯨ ꯉꯥꯡꯅꯔꯣꯏ ꯁꯨꯝꯃꯥꯏꯅ ꯇꯧꯅꯔꯗꯤ ꯑꯦ ꯂꯁ ꯂꯩꯔꯝꯕ ꯑꯣ
ꯌꯥꯗ꯭ꯔꯦꯀꯣ ꯃꯤꯒꯤꯗꯤ ꯑꯁ ꯅꯍꯥꯟꯗꯒꯤ ꯅꯍꯥꯟꯗꯒꯤ ꯇꯧꯔꯗꯤ ꯐꯒꯗꯧꯕ ꯑꯁ
ꯑꯩꯈꯣꯏꯁꯦ ꯍꯞꯇꯥ ꯑꯍꯨꯝ ꯁꯨꯈ꯭ꯔꯦꯕꯀꯣ ꯑꯩꯅ ꯄꯥꯝꯔꯛꯄꯁꯦ ꯍꯥꯞꯇ ꯑꯍꯨꯝ ꯑꯗꯨꯒ ꯉꯔꯥꯡꯅ ꯉꯥꯛꯇꯥ ꯇꯧꯕ ꯑꯁ